ꯍꯜꯂꯣ
ꯅꯨꯡꯉꯥꯏꯔꯤꯕꯣ
ꯅꯨꯡꯉꯥꯏꯔꯤꯌꯦ ꯇꯥꯔꯕꯣ
ꯇꯥꯔꯦ ꯇꯥꯔꯦ ꯍꯧꯖꯤꯛꯇꯤ ꯇꯥꯔꯦ
ꯆꯥꯛ ꯆꯥꯔꯕꯣ
ꯆꯥꯗꯔꯤꯌꯦ ꯅꯣꯏꯗꯤ ꯊꯣꯡꯉꯕꯣ
ꯏꯕꯦꯝꯃ ꯑꯩꯁꯨꯨ ꯍꯜꯂꯛꯇ ꯉꯥꯏꯔꯤ ꯍꯗ ꯀꯩꯅꯣꯇ ꯍꯣꯡꯉꯤ
ꯀꯥꯏ ꯀꯥꯏ ꯆꯠꯂꯨꯒꯦ ꯉꯁꯤ
ꯉꯁꯤꯗꯤ ꯖꯤꯄꯤꯗ ꯑꯃꯨꯛ ꯋꯥꯣꯗ ꯑꯃꯨꯛ ꯆꯠꯂꯨꯔꯦ ꯀꯣꯏꯆꯠ ꯆꯠꯂꯨꯔꯦ ꯍꯜꯂꯛꯑꯦ ꯑꯗꯨꯒ ꯉꯥꯏꯍꯥꯛ ꯄꯣꯊꯥꯔꯤꯉꯩꯗ ꯑꯃꯨꯛ ꯃꯦꯗꯥꯝꯗꯣ ꯑꯩꯈꯣꯏ ꯃꯦꯗꯥꯝꯗꯨꯅ ꯑꯃꯨꯛ ꯂꯥꯏꯔꯤꯛ ꯈꯔ ꯍꯥꯏꯔꯛꯑꯦ ꯑꯗꯣ ꯑꯃꯨꯛ ꯊꯤꯕꯤꯔꯛꯑꯣ ꯑꯃꯨꯛ ꯍꯥꯏꯔꯛꯑꯦ ꯍ
ꯀꯩꯒꯤꯅꯣ ꯖꯤꯄꯤ ꯆꯠꯂꯤꯅ
ꯄꯦꯄꯔ ꯑꯃ ꯄꯥꯕꯩꯗꯣ ꯑꯩꯈꯣꯏꯒꯤ ꯑꯗꯨꯒꯤ ꯃꯇꯥꯡꯗ ꯗꯦꯠ ꯇꯦꯟꯗ ꯗꯗꯒꯤ ꯍꯣꯏ ꯗꯦꯠ ꯇꯦꯟꯗꯒꯤ ꯍꯧꯅꯤ ꯍꯥꯏꯕꯗꯨꯣ
ꯀꯩꯅꯣ ꯋꯥꯠꯂꯤ ꯀꯩꯅꯣ ꯇꯦꯟꯗꯤ
ꯋꯥꯠꯂꯦ ꯍꯥꯏꯁꯦ ꯁꯦꯝ ꯄꯤꯈꯠꯇꯣꯏꯅꯤꯗꯅ
ꯑꯗꯨ ꯀꯩꯅꯣꯗꯨꯅꯁꯨ ꯗꯥ ꯁꯨꯔꯁꯅꯁꯨ ꯇꯧꯋꯤꯗ
ꯎꯝ
ꯃꯥꯁꯨ ꯉꯁꯥꯏ ꯊꯥꯒꯠꯂꯝꯃꯦꯕ ꯑꯩꯁꯨꯨ ꯎꯔꯝꯃꯦꯕ
ꯎꯝ
ꯑꯣ ꯀꯩ ꯇꯣꯄꯤꯛꯇ ꯀꯩ ꯇꯣꯄꯤꯛꯇꯅꯣ ꯇꯧꯗꯣꯏꯅ
ꯑꯩꯒꯤꯗꯤ ꯇꯧꯍꯩꯗꯕꯅꯤꯅ ꯂꯥꯏ ꯍꯔꯥꯎꯗ ꯌꯥꯎꯔꯤꯕ ꯇꯧꯍꯩꯗꯕꯁꯤꯡꯒꯤꯗꯨ ꯃꯇꯥꯡꯗ
ꯑꯣ ꯑꯗꯨꯝ ꯀꯩꯅꯣꯒ ꯆꯥꯟꯅꯍꯜꯂꯦꯅꯔꯁꯦ
ꯑꯩꯒꯤ ꯀꯩꯅꯣꯒꯤ ꯔꯤꯁ꯭ꯔꯁ ꯄꯦꯄꯔ ꯆꯥꯟꯅꯍꯟꯗꯕꯗꯤ ꯀꯥꯏ ꯉꯝꯃꯔꯣꯏ
ꯍꯥꯏꯕꯗꯤ ꯀꯩꯅꯣ ꯁꯦꯃꯤꯅꯥꯔꯅꯤꯅ ꯇꯣꯄꯤꯛ ꯃꯈꯜ ꯃꯈꯜ ꯄꯤꯔꯝꯅꯤꯌꯦ ꯦꯃꯤꯅꯥꯔꯒꯨꯝꯕ ꯅꯠꯇ꯭ꯔꯣ
ꯃꯥꯅꯦ
ꯑꯗꯨ ꯇꯣꯄꯤꯛ ꯃꯈꯜ ꯃꯈꯜ ꯄꯤꯗ꯭ꯔꯥ
ꯄꯤꯗꯦ ꯑꯩꯈꯣꯏ ꯄꯤꯑꯕꯀꯣ ꯐꯣꯛ ꯂꯣꯟꯒ ꯀꯩꯅꯣꯒ ꯀꯜꯆꯔꯒ ꯑꯗꯨꯃꯥꯏꯅ ꯇꯧꯔꯒ ꯑꯩꯈꯣꯏ ꯄꯤꯗꯨꯣ ꯌꯥꯎꯋꯦ ꯍꯥꯏꯕ ꯀꯜꯆꯔꯒ ꯑꯗꯨꯗꯨ ꯇꯧꯔꯒ ꯑꯗꯨꯗꯤ ꯑꯩꯈꯣꯏꯗ ꯌꯥꯎꯗ꯭ꯔꯣ ꯑꯗꯨꯒꯤ ꯑꯗ ꯄꯥꯍꯧꯕꯩ ꯋꯥꯅꯤꯗ
ꯄꯩꯥ ꯀꯌꯥ ꯆꯪꯉꯤꯕ ꯔꯦꯖꯤꯁꯇ꯭ꯔꯦꯁꯟ
ꯂꯤꯁꯤꯡ ꯑꯅꯤꯒ ꯆꯥꯝꯃꯉꯥ
ꯎꯃꯦ
ꯌꯥꯝꯃꯦ ꯕꯦꯝꯃ ꯌꯥꯝꯃꯦ ꯄꯦꯄꯔ ꯑꯃꯨꯛ ꯍꯥꯞꯄꯩ ꯂꯤꯁꯤꯡ ꯑꯍꯨꯝ
ꯄꯦꯄꯔ ꯑꯃꯨꯛ ꯍꯥꯞꯄꯒꯤ ꯂꯤꯁꯤꯡ ꯑꯍꯨꯝ
ꯎꯝ ꯍꯥꯏꯗꯤ ꯑꯗꯨ ꯄꯥꯕ ꯁꯦꯃꯤꯅꯥꯔ ꯑꯃ ꯄꯥꯈ꯭ꯔꯦꯗ ꯄꯦꯄꯔꯁꯨꯞꯇꯦꯕꯄꯣꯠꯇꯦꯗꯅ
ꯑꯥ
ꯄꯦꯄꯔ ꯍꯥꯞꯄꯒꯤ ꯑꯃꯨꯛ ꯂꯤꯁꯤꯡ ꯑꯍꯨꯝ
ꯑꯗꯨꯗꯤ ꯑꯁ ꯂꯨꯄꯥ ꯂꯤꯁꯤꯡ ꯃꯉꯥ ꯆꯥꯝꯃꯉꯥ ꯑꯧ ꯃꯥꯏ ꯀꯣ
ꯄꯦꯄꯔꯗꯤ ꯍꯥꯇ꯭ꯔꯤ ꯍꯥꯇ꯭ꯔꯤ ꯄꯦꯄꯔ ꯈꯔ ꯍꯥꯀꯦꯅꯦ ꯆꯄꯥꯏꯗꯦꯅ
ꯀꯩꯅꯣ ꯑꯣ ꯕꯤ ꯁꯤ ꯄꯩꯁꯥ ꯐꯪꯗꯕ꯭ꯔꯥ
ꯐꯪꯉꯦ ꯂꯤꯁꯤꯡ ꯇꯔꯥꯅꯤꯊꯣꯏ ꯑꯦꯅꯦꯕꯣ ꯕꯤ ꯁꯤ ꯐꯪꯗꯦ ꯑꯩꯈꯣꯏ ꯊꯥꯗꯅꯖꯥꯗꯅ ꯑꯩꯈꯣꯏ
ꯑꯦꯩꯅ ꯐꯁꯤꯒꯤ ꯑꯃꯨꯛ ꯇꯣꯉꯥꯟ ꯊꯥꯖꯤꯟꯕ꯭ꯔꯥ
ꯊꯥꯖꯟꯗꯦ ꯖꯤ ꯑꯥꯔ ꯑꯦꯐꯇꯒꯤ ꯖꯤ ꯑꯥꯔ ꯑꯦꯐ ꯌꯧꯗꯦꯗꯅ ꯈꯔ ꯃꯥꯔ ꯋꯥꯍꯧꯕꯗꯣ
ꯑꯥ
ꯑꯗꯨꯗꯨꯅꯦ ꯎꯝꯝ
ꯑꯗꯨ ꯅ ꯑꯩ ꯊꯥꯖꯟ ꯌꯥꯗꯕ꯭ꯔꯣ
ꯑꯩꯈꯣꯏꯗꯤ ꯑꯩ ꯊꯥꯔꯕ ꯑꯦꯛꯖꯥꯝ ꯊꯥꯗꯦꯗꯅ
ꯑꯦꯟ ꯑꯦꯐ ꯑꯣ ꯕꯤ ꯑꯩꯗ ꯑꯩꯅ ꯍꯪꯉꯦ ꯑꯦꯟ ꯑꯦꯐ ꯑꯣ ꯕꯤ ꯁꯤꯒꯤ ꯇꯣꯉꯥꯟ ꯑꯦꯛꯖꯥꯝ ꯊꯥꯕ꯭ꯔꯥꯅ
ꯊꯥꯗꯦꯕ
ꯑꯥ
ꯊꯥꯗꯗꯤ ꯖꯤ ꯑꯥꯔ ꯑꯦꯐꯇꯒꯤ ꯈꯔ ꯂꯩꯊꯍꯧꯕ ꯑꯗꯨꯗ ꯌꯦꯡꯉꯛꯇꯣꯏꯁꯦ ꯃꯥꯔꯁ ꯌꯥꯔꯛ ꯃꯈꯥꯗ ꯃꯥ ꯑꯋꯥꯡꯕꯗꯨꯗꯅꯦꯕ ꯑꯩꯅ ꯑꯣ ꯕꯤ ꯁꯤ ꯄꯤꯔꯤꯁꯦ ꯈꯪꯉꯕ
ꯑꯥ
ꯑꯗꯨꯗꯨꯅ ꯔꯤꯁꯔꯁ ꯇꯧꯕ ꯃꯤꯅ ꯐꯪꯕ ꯍꯥꯜꯂꯦ ꯍꯥꯏꯕ ꯋꯥꯅꯦꯕ ꯑꯗꯨꯗꯨꯗ ꯔꯤꯁꯔꯁ ꯀꯩꯝ ꯇꯧꯗꯣꯏꯔꯤꯕ ꯃꯤ ꯑꯃ ꯌꯥꯎꯔꯝꯃꯦ ꯈꯜꯂꯣ ꯑꯃ ꯋꯥꯡꯕ ꯑꯗꯨꯗ ꯄꯤꯔꯣꯏꯕ ꯔꯤꯁꯔꯁ ꯇꯧꯕ ꯈꯔ ꯋꯥꯡꯕꯗꯨꯗ ꯄꯤ ꯍꯥꯏꯕꯅꯦꯕ ꯌꯥꯔꯦ ꯄꯩꯁꯥ ꯄꯩꯁꯥ ꯑꯗꯨꯝ ꯌꯥꯦ ꯄꯩꯁꯥ ꯂꯩꯗ ꯍꯧꯕ ꯍꯥꯏꯇꯥꯔꯦ
ꯍꯥꯟꯅ ꯔꯤꯁꯔꯁ ꯇꯧꯕꯩ ꯀꯥꯟꯅꯕꯅꯤꯅꯦ ꯃꯣꯏꯁꯨ ꯂꯧꯔꯤꯗ
ꯎꯝ
ꯎ ꯐꯩ ꯐꯩ ꯑꯩꯁꯨ ꯍꯟꯗꯛ ꯊꯥꯖꯤꯟꯁꯤꯔ ꯈꯜꯂꯝꯕꯅꯦ ꯑꯗꯨꯒ ꯅꯦꯠꯁꯦ ꯃꯃꯥꯡꯗ ꯑꯣꯏꯅ ꯊꯥꯔꯝꯒꯗꯕꯅꯦ ꯐꯖꯅ
ꯀꯗꯧꯔꯦ
ꯍꯥꯏꯗꯤ ꯍꯟꯗꯛꯁꯨ ꯑꯃꯨꯛ ꯀꯧꯋꯤꯗꯅ ꯄ꯭ꯔꯤꯚꯁꯇꯤ
ꯑꯝ
ꯎ ꯑꯗꯣ ꯅꯦꯠ ꯅꯠꯇ꯭ꯔꯗꯤ ꯌꯥꯗꯦꯗꯅ
ꯌꯥꯗꯦ ꯎꯝ
ꯑꯗꯨꯅꯦꯅ ꯈꯜꯂꯤꯁꯦ ꯍꯥꯟꯅ ꯑꯗꯨꯝ ꯍꯥꯟꯅ ꯑꯣꯏꯅ ꯑꯗꯨꯝ ꯑꯩꯈꯣꯏꯁꯨ
ꯑ
ꯎ ꯄꯥꯔꯦ ꯊꯥꯔꯝꯒꯗꯕꯅꯤ ꯐꯥꯎꯗꯣꯛꯑ ꯂꯩꯕꯗꯣ ꯑ ꯑꯗꯨꯣꯥꯏꯣꯏ ꯂꯩꯔꯝꯒꯗ ꯈꯂꯦ ꯌ ꯍꯧꯖꯤ
ꯊꯥꯎ ꯀꯩꯅꯣ ꯐꯥꯎꯅꯤ ꯀꯩꯅꯣ ꯅꯥꯡ ꯂꯏ ꯍꯥꯏꯕꯅꯤꯅ
ꯑꯩ ꯍꯟꯗꯁꯨ ꯊꯥ ꯆꯂꯦ ꯑꯩꯒꯤ ꯍꯩꯖꯁꯦ ꯍꯩꯖ ꯑꯗꯣ ꯍꯥꯏꯗꯤ ꯄꯥꯖꯕꯤ ꯑꯗꯨꯝ ꯊꯥꯖꯔꯦꯀꯣ ꯍꯟꯗꯛ ꯄꯥꯗꯕꯤ ꯑꯗꯨꯝ ꯊꯥꯕ ꯆꯠꯂꯦꯕ ꯍꯩꯖ ꯁꯤꯡꯖꯕ ꯎ ꯀꯣꯛ ꯂꯣꯏꯕꯗꯗꯤ ꯊꯥ ꯊꯥꯗꯔꯒꯅꯦꯅ ꯈꯣꯂꯤꯁꯦ ꯑꯗꯨꯁꯨ ꯅꯨꯄꯤ ꯑꯩ ꯈꯇꯪ ꯇꯥꯔꯝꯃꯤ ꯑꯩꯉꯣꯟꯗ ꯍꯥꯏꯕ꯭ꯔꯥ
ꯍꯥꯏꯗꯦ
ꯅꯨꯄꯥꯈꯛꯒꯤ ꯁꯦꯟꯇꯔꯗ ꯑꯩ ꯅꯨꯄꯤꯈꯛ ꯑꯩ ꯊꯟꯗ ꯇꯥꯔꯝꯃꯦ ꯑꯗꯨꯁꯨ ꯑꯍꯥꯟꯕ ꯆꯪꯕꯗ ꯑꯩꯗꯣ ꯈꯪꯗꯦꯕ ꯅꯨꯄꯤꯗꯣ ꯑꯩ ꯈꯛꯇꯪꯅꯤꯅ ꯍꯥꯏꯗꯤ ꯑ ꯀꯥꯏ ꯍꯥꯏꯗꯤ ꯁꯦꯟꯇꯔꯒꯤ ꯆꯦꯛ ꯇꯧꯕꯗ ꯑꯙꯥꯔꯗꯣ ꯑꯣꯔꯤꯖꯤꯅꯦꯜ ꯅꯠꯇꯦ ꯈꯣꯠꯇꯦꯅ ꯑꯃꯨꯛ ꯇꯧꯕꯩ ꯄꯥꯟꯗꯣ ꯃꯨꯛ ꯑꯣꯔꯤꯖꯤꯅꯦꯜ ꯅꯠ ꯇꯦ ꯈꯣꯠꯇꯦ ꯑꯣꯔꯤꯖꯤꯅꯦꯜ ꯑꯃ ꯑꯔꯪꯕꯤ ꯌꯥꯎꯕꯗꯣ
ꯀꯩꯗ
ꯑꯙꯥꯔꯗ
ꯑꯔꯪꯕꯤ ꯌꯩꯔꯥꯕꯣ ꯑꯩꯖꯨ ꯑꯩꯖ ꯑꯗꯥꯥꯔ ꯑꯅꯧꯕ ꯂꯥꯛꯑꯦ ꯍꯥꯏꯕꯅꯦ ꯑꯩꯗꯤ ꯌꯨꯝꯗ ꯂꯩ ꯍꯥꯏꯕꯅꯦ ꯑꯩꯗꯤ ꯂꯧꯕ ꯂꯧꯗꯦ
ꯈꯪꯗꯦ ꯑꯗꯣ ꯍꯥꯏꯗꯤ ꯍꯥꯟꯅꯗꯤ ꯑꯗꯨꯝ ꯌꯥꯏꯗꯅ ꯑꯇꯣꯞꯄꯗꯗꯤ ꯑꯗꯨꯝ ꯑꯗꯨ ꯃꯣꯏꯅ ꯑꯃꯨꯛ ꯑꯔꯪ ꯑꯣꯔꯤꯖꯤꯅꯦꯜ ꯗꯥꯏꯔꯦꯛ ꯑꯣꯔꯤꯖꯤꯅꯦꯜ ꯑꯔꯪꯕ ꯌꯥꯎꯕꯗꯣ ꯄꯥꯏꯒꯗꯕꯅꯤ ꯈꯣꯠꯀꯗꯕꯅꯦ ꯑꯗꯨꯏ ꯃꯔꯥꯡ ꯃꯔꯥꯡꯗꯪ ꯒ꯭ꯌꯥꯟꯁꯨ ꯇꯥꯗꯦ ꯍꯥꯏꯗꯤ ꯑꯩ ꯊꯟꯗꯅꯤ ꯍꯥꯏꯕꯗꯣ ꯑꯗꯨꯁꯨꯅꯦ ꯌꯥꯝ ꯅꯣꯛꯅꯤꯡꯕ ꯑꯦꯗꯃꯤ ꯀꯥꯔꯠ ꯁꯤꯁꯇꯦꯝ ꯅꯝꯕꯔ ꯏꯔꯛꯇ꯭ꯔꯥ ꯁꯤ ꯁꯤ ꯁꯤ ꯀꯩꯅꯣꯕꯨ ꯍꯥꯏꯔꯣ ꯅꯝꯕꯔꯗꯣ ꯁꯤꯁꯇꯦꯝꯒꯤ ꯅꯝꯕꯔꯗ
ꯏꯔꯤ ꯎꯝ ꯎꯝ
ꯑꯩꯅ ꯀꯩꯗꯧꯔꯤ ꯈꯕ꯭ꯔꯥ ꯑ ꯃꯣꯏꯁꯦ ꯁꯤ ꯋꯥꯟ ꯖꯦꯔꯣ ꯁꯕꯦꯟ ꯏꯕꯖꯥꯠꯅꯦ ꯀꯣ
ꯎꯝ
ꯁꯤ ꯋꯥꯟ ꯖꯦꯔꯣ ꯁꯚꯦꯟ ꯏꯕꯁꯤꯗꯅꯦ ꯋꯥꯟꯖꯦ ꯐꯩꯌꯦꯕ ꯈꯔ ꯏꯔꯤꯗꯣ ꯈꯪꯕ꯭ꯔꯥ ꯑꯩꯅ ꯈꯜ ꯁꯤꯅ ꯁꯤ ꯁ꯭ꯂꯦꯁ ꯖꯦꯔꯣ ꯁꯕꯟꯅꯦꯅ ꯏꯔꯅꯦ ꯈꯜꯂꯦꯕꯀꯣ ꯐꯅ ꯀꯨꯏꯅꯅꯦ ꯑꯩꯁꯦ ꯈꯪꯕꯔ ꯖꯦꯔꯣ ꯁꯚꯦꯟꯗ ꯐꯝꯃꯨꯔꯦ
ꯍꯥ
ꯄꯩꯈꯥ ꯊꯥꯔꯝꯗꯥꯏꯒꯤ ꯑꯃ ꯐꯣꯇꯣ ꯂꯥꯛꯄ ꯀꯥꯟꯗꯣ
ꯎꯝ
ꯑꯗꯨꯏꯀꯥꯟꯗ ꯑꯩꯁꯛ ꯊꯣꯛꯂꯛꯇꯕꯩ ꯀꯥꯟꯗ ꯈꯪꯉꯤꯅꯦ ꯑꯩ ꯁꯤꯠ ꯅꯠꯇꯦ ꯍꯥꯏꯕ
ꯍꯩꯃꯥ
ꯒ꯭ꯔꯨ ꯒ꯭ꯔꯨ ꯆꯦꯟꯊꯣꯛꯑꯒ ꯑꯃꯨꯛ ꯍꯪꯉꯤꯅꯦ ꯁꯤꯁꯦ ꯖꯦꯔꯣ ꯁꯚꯦꯟ ꯅꯠꯇꯕ꯭ꯔꯣ ꯑꯗꯨ ꯋꯥꯟ ꯖꯤꯔꯣ ꯁꯚꯦꯟꯅꯦ ꯍꯥꯏꯔꯀꯥꯟꯗ ꯁꯣꯝꯗꯧ ꯃꯅꯤꯡ ꯆꯠꯂꯒ ꯋꯥꯟ ꯖꯤꯔꯣ ꯁꯕꯦꯟꯅ ꯐꯝꯃꯤꯅꯤ
ꯑꯁ
ꯅꯩꯔꯦ ꯅꯪꯅ
ꯑꯗꯨꯅꯦ ꯑ
ꯌꯥꯝ ꯅꯩꯔꯦꯒ ꯂꯩꯔꯝꯃꯤꯕꯅ
ꯀꯩ ꯍꯥꯏꯅꯤ ꯑ ꯑꯗꯨꯁꯨ ꯃꯤ ꯍꯥꯏꯗꯤ ꯑꯩ ꯏꯃꯅꯕꯤꯁꯤꯡꯗꯣ ꯑꯝꯇ ꯍꯥꯏꯗꯦꯕ ꯑꯩ ꯗꯦꯠ ꯊꯥ ꯆꯠꯂꯦꯅ
ꯎꯝ
ꯑꯗꯨꯁꯨ ꯃꯤꯁꯤꯡ ꯍꯥꯏꯗꯤ ꯅꯨꯄꯥ ꯉꯥꯛꯇ ꯇꯥꯏꯑꯕ ꯅꯨꯄꯤ ꯉꯥꯛꯇ ꯇꯥꯔꯦ ꯑꯗꯨ ꯅꯨꯄꯥ ꯉ ꯇꯥꯔꯤꯁꯦ ꯑ ꯑꯦꯝꯃꯦꯒꯤ ꯏꯃꯥꯟꯅꯕꯁꯤꯡꯗꯣ ꯃꯊꯪ ꯃꯊꯪ ꯃꯊꯪ ꯁꯨꯝ ꯁꯨꯝ ꯁꯨꯝ ꯁꯨꯝ ꯊꯦꯡꯅꯔꯦ ꯊꯣꯛꯂꯛꯄꯗ ꯖꯣꯏꯁꯟꯒꯗꯣ ꯎ ꯖꯣꯏꯁꯟꯒꯗꯣ ꯄꯩꯈꯥ ꯊꯥꯔ ꯊꯣꯛꯂꯛꯑꯒ ꯕꯦꯛ ꯂꯧꯔꯒ ꯊꯣꯂꯛꯄꯗ ꯃꯥꯡꯗ ꯂꯦꯞ ꯂꯩꯔꯝꯃꯦ
ꯅꯪꯗꯤ ꯀꯩ ꯍꯥꯏꯔꯦ
ꯑꯥ ꯅꯣꯛꯄ ꯅꯠꯇꯅꯥ ꯎꯄꯥꯏ ꯂꯩꯇꯔꯦ ꯃꯁꯦ ꯃꯁꯤꯒꯤ ꯑꯉꯥꯡꯁ ꯁꯨꯠꯄꯦꯠ ꯂꯧꯗꯕꯃꯤ ꯇꯨꯃꯤ ꯇꯨꯝꯃꯦ ꯍꯥꯏꯗꯦ ꯃꯃꯥꯡꯗꯨꯅ ꯄꯩꯈꯥ ꯊꯥꯖꯤꯜꯂꯒ ꯊꯥꯗꯧ ꯃꯥꯜꯂꯒ ꯊꯥꯗꯧ ꯃꯥꯜꯂꯒ ꯂꯥꯛ ꯍꯟꯗꯛꯅ ꯊꯥꯔꯔꯣꯏ ꯈꯜꯂ ꯀꯥꯟꯁꯤꯗ ꯑꯣꯏꯅ ꯂꯥꯛꯂꯤꯔꯣ
ꯂꯩꯅꯤ ꯅꯣꯏ ꯍꯣꯁꯇꯦꯜ ꯆꯥꯛ ꯂꯧꯔꯤꯕ
ꯂꯧꯗꯦ ꯊꯣꯡꯉꯥ ꯆꯦ
ꯌꯥꯅꯔꯕꯗꯨꯗ ꯑꯗꯨꯝ ꯀꯩꯅꯣꯒ
ꯀꯅꯥꯒ
ꯋꯥꯔꯗꯦꯟꯒ
ꯀꯥ ꯑꯩꯔꯣ
ꯑꯥ
ꯍꯣꯏ ꯑꯗꯨꯝ ꯊꯣꯡꯉꯒ ꯆꯥꯏ ꯀꯩꯅꯣ ꯃꯥ ꯀꯩꯝ ꯍꯥꯏꯗꯤ ꯀꯩꯅꯣ
ꯀꯦꯇꯦꯀꯅ
ꯑꯥ ꯑꯗꯨ ꯇꯧꯖꯔꯁꯨ ꯉꯝꯗꯦ ꯀꯩꯁꯨ ꯃꯣꯏꯅ
ꯐꯥꯔꯦ
ꯑꯦ ꯄꯩꯁꯥꯒ ꯄꯥꯏꯗ꯭ꯔꯒ ꯀꯥꯏꯅ
ꯆꯨꯝꯃꯤ ꯑꯩꯅ ꯂ ꯑꯩꯅ ꯂꯥꯛꯑꯀꯥꯟꯗ ꯗꯥ ꯍꯤꯖꯣꯁꯇꯣ ꯗꯥꯍꯤ ꯖꯣꯁꯇꯨꯃꯥꯏꯅ ꯃꯥꯁꯦ ꯑꯩꯗꯤ ꯅꯍꯥꯟ ꯈꯪꯉꯨꯗꯦ ꯃꯥꯁꯦ ꯑ ꯑꯩꯗꯤ ꯃꯥꯁꯦ ꯀꯩ ꯍꯥꯏꯅꯤ ꯀꯩꯅꯣꯅꯤ ꯈꯜꯂꯤ ꯃꯥꯅ ꯃꯥꯅ ꯂꯦꯞꯄꯤꯕ ꯀꯩꯅꯣꯗꯣ ꯀꯥꯡꯕꯨꯗꯣ ꯀꯩꯅꯣꯒꯤ ꯀꯩ ꯍꯥꯏꯅꯤ ꯀꯔꯝꯕꯅꯣ ꯀꯔꯝꯕꯅꯣ ꯀꯔꯝꯕꯅꯣ ꯏꯃꯤꯗ ꯀꯩ ꯄꯥꯟꯒꯦ
ꯗꯦꯁꯥꯝꯁꯨ ꯀꯩꯅꯣꯁꯨ ꯄꯥꯔꯦ ꯑꯦꯝꯁꯨ ꯄꯥꯔꯦ ꯗꯦꯁꯥꯝꯁꯨ ꯄꯥꯈ꯭ꯔꯦ
ꯑꯣ ꯑꯣ ꯑꯣ ꯗꯦꯁꯝ ꯃꯥꯁꯦ ꯗꯦꯁꯥꯝꯅꯤ ꯈꯪꯉꯝꯗꯦ ꯑꯗꯨ ꯃꯥꯗꯤ ꯑꯣꯏ ꯂꯩꯔꯝꯃꯦ ꯑꯗꯨ ꯅꯣꯛꯄꯗ ꯅꯍꯥꯟ ꯋꯥ ꯉꯥꯡꯉꯦ
ꯍꯨꯝ
ꯀꯟꯈꯠꯂꯒ ꯀꯌꯥꯝ ꯋꯥ ꯉꯥꯡꯉꯦ ꯍꯥꯏꯕ
ꯃꯤꯗꯤ ꯃꯁꯥꯅ ꯌꯥꯎꯔꯦ ꯈꯗꯛꯇꯗꯤ ꯀꯩꯅꯣꯅꯦ
ꯍꯥ ꯑꯗꯨ ꯎꯝ ꯅꯩꯍꯦ ꯃꯤꯅ ꯈꯪꯗꯦ ꯃꯣꯏ ꯔꯤꯁꯔꯁ ꯔꯤꯁꯔꯁꯀ ꯂꯩꯔꯤꯉꯩꯁꯦ ꯑꯅꯝꯕꯅ ꯍꯣꯁꯇꯦꯜ ꯐꯣꯔꯗ ꯂꯩꯕ꯭ꯔꯣ
ꯎꯝ ꯂꯩꯕꯅꯦ
ꯅꯅꯦ ꯑꯪ ꯇꯣꯏꯂꯦꯠꯑꯥꯠꯇꯦꯁ ꯇꯧꯅꯦ
ꯌꯥꯝ ꯅꯨꯡꯉꯥꯏꯖꯅꯤꯅꯦ ꯑꯗꯨꯗꯤ ꯅꯪꯗꯤ ꯐꯣꯟꯔꯒ ꯇꯧꯕꯩ ꯂꯩꯇ꯭ꯔꯤ
ꯑꯦ ꯆꯂꯍꯦ ꯐꯣꯔ ꯂꯩꯅꯤꯡꯗꯦ ꯑꯈꯣꯏ ꯁꯤꯗꯅ ꯍꯩꯅꯒ꯭ꯔꯦ ꯑꯗꯨꯝ
ꯑꯗꯨꯕꯨꯗꯤ
ꯅꯨꯡꯉꯥꯏꯖꯈꯔꯦꯕ
ꯎꯝ ꯆꯦꯅꯤꯁꯅꯥꯗꯣ ꯑꯗꯨꯗ ꯃꯥꯗꯣ ꯐꯣꯔꯗ ꯂꯩꯕ ꯃꯥꯜꯂꯦꯕ ꯊ꯭ꯔꯤꯗ ꯍꯥꯟꯅ ꯂꯩꯔꯝꯃ ꯐꯣꯔꯗ ꯐꯣꯔꯗ ꯂꯩꯕꯁꯤꯗ ꯃꯥꯁꯦ ꯁꯤꯔꯤ ꯀꯨꯝꯐꯝꯁꯨ ꯑꯝꯇꯪ ꯑꯣꯏꯕ ꯃꯥꯜꯂꯦ ꯃꯣꯏꯒꯤꯁꯦ ꯀꯥꯠ
ꯎꯝ
ꯑꯗ ꯃꯥꯗꯤ ꯍꯦꯛ ꯇ ꯑꯣꯏꯔꯣꯝꯒꯤ ꯑꯥ ꯀꯥꯆꯤꯟꯗ ꯀꯥ ꯂꯩꯔꯦꯝ ꯀꯥ ꯂꯩ ꯍꯥꯏꯌꯦ ꯑꯗꯨꯁꯨ ꯈ꯭ꯋꯥꯏ ꯃꯊꯛꯀꯤ ꯃꯊꯛꯀꯤ ꯐ꯭ꯂꯣꯏꯔꯒꯤ ꯑꯗꯨꯒꯤ ꯑꯃꯨꯛꯇꯪ ꯀꯨꯝꯃꯛꯄꯗ ꯄꯣꯠꯇꯣ ꯂꯣꯏꯍꯜꯂꯤ ꯂꯧꯔꯛ ꯀꯨꯝꯃꯛꯇꯕ ꯀꯥꯟꯗ ꯍꯜꯂꯒ ꯑꯃꯨꯛꯀꯨꯝꯕ ꯍꯜꯂꯒ ꯑꯃꯨꯛ ꯆꯪꯕ ꯇꯜꯂꯕꯗꯣ ꯑꯗꯨ ꯑꯗꯨꯒꯤ ꯊꯕꯛꯇ ꯇꯧꯔꯤꯌꯦ ꯑꯃ
ꯆꯟꯅ ꯌꯦ ꯑꯣꯏꯗꯗꯗꯤ
ꯑꯗꯨꯅꯦ ꯍꯥꯏꯗꯤ ꯑꯗꯨꯏ ꯃꯥꯁꯦ ꯍꯥꯏꯗꯤ ꯑꯃꯨꯨꯔꯛꯇꯪ ꯀꯨꯝꯃꯛꯄꯗꯨꯗ ꯊꯕꯛ ꯂꯣꯏ ꯂꯣꯏꯁꯤꯜꯂꯝꯃꯒ ꯀꯨꯝꯃꯛꯑꯒ ꯍꯟꯅ ꯀꯥꯗꯅꯕ ꯇꯧꯕ ꯊꯕꯛꯇꯣ
ꯌꯥꯝ ꯆꯥꯎꯋꯦ ꯑꯗꯗꯒꯤ ꯃꯤꯁꯣꯏ ꯁꯝꯂꯥꯏ ꯂꯩꯔꯤꯗꯨꯅꯦꯕ
ꯑꯥ
ꯇꯟꯕ ꯑꯩ ꯀꯥꯡꯁꯣꯏ ꯊꯣꯡꯖꯤꯟꯈ꯭ꯔꯦ ꯀꯥꯡꯁꯣꯏ ꯆꯥꯔꯅꯤ ꯅꯪꯗꯤ ꯀꯩ ꯃꯊꯦꯜ ꯊꯣꯡꯈ꯭ꯔꯕ
ꯑꯩꯈꯣꯏ ꯀꯩꯅꯣ ꯊꯣꯡꯈꯤꯕꯗꯨꯕꯣ
ꯅꯪꯅ ꯊꯣꯡꯉꯤꯔꯣ ꯃꯃꯥꯅꯊꯣꯡꯉꯤꯔꯣ
ꯑꯩ ꯊꯣꯡꯕ ꯀꯨꯏꯔꯦꯗ ꯑꯩ ꯉꯉꯥ ꯊꯣꯡꯉꯝꯕꯅꯤ
ꯎꯝ
ꯑ ꯏꯔꯣꯜꯂꯝꯅꯤꯍꯦ ꯈꯪꯉꯦ ꯑꯩꯈꯣꯏ ꯅꯨꯡꯗꯥꯡ ꯅꯪ ꯏꯔꯣꯟꯕ ꯌꯥꯝ ꯇꯣꯏꯔꯤ ꯅꯨꯡꯇꯤ ꯅꯪ
ꯋꯔꯤꯁꯦ ꯏꯁ ꯁꯥꯒ ꯂꯥꯛꯑꯕꯅꯤꯅ ꯏꯔꯣꯝꯕ
ꯑꯗꯨ ꯅꯪ ꯅꯨꯡꯗꯥꯡ ꯈꯨꯗꯤꯡꯒꯤ ꯌꯦꯡꯉꯣꯟꯗ ꯍꯪꯉꯣ ꯀꯩ ꯌꯦꯟꯁꯥꯡꯁꯥꯡ ꯏꯔꯣꯝꯕ ꯑꯗꯨ ꯂꯣꯏ
ꯏꯔꯣꯜꯂꯤ ꯌꯦ ꯏꯔꯣꯜꯂꯤ ꯌꯦꯅ
ꯑ ꯍꯣꯏ ꯏꯔꯣꯟꯕꯗꯕꯨꯗꯤ ꯈꯔ ꯃꯈꯟ ꯍꯣꯡꯉꯝꯕ ꯌꯥꯏꯀꯣ
ꯎꯝ
ꯑ ꯑꯗ ꯏꯔꯣꯝꯕꯕꯁꯤꯗꯤ ꯂꯦꯡꯕ ꯌꯥꯗꯦ
ꯎ ꯏꯔꯣꯜꯂꯤꯌꯦꯅ
ꯃꯥꯅꯦ ꯐꯔꯦ ꯐꯔꯦ ꯊꯣꯡꯖꯔꯣ ꯑꯗꯨꯗꯤ
ꯍꯥꯥ
ꯐꯔꯦ ꯊꯣꯡꯖꯔꯣ
ꯆꯥꯛ ꯂꯣꯏꯔꯦ ꯑꯩꯗꯤ
ꯀꯩꯅꯣ ꯉꯥꯏꯔꯧꯒ ꯑꯝꯇ ꯌꯥꯎꯗꯕ꯭ꯔꯥ
ꯌꯥꯎꯗꯦ ꯃꯔꯣꯛ ꯃꯦꯠꯇꯨꯔꯤꯌꯦ
ꯕꯣꯔꯤꯗꯤ ꯇꯥꯥꯎꯔ ꯆꯥꯗ꯭ꯔꯕꯔꯣ
ꯕꯣꯔꯤꯒ ꯂꯩꯗꯔꯦꯗ ꯅꯆꯦ
ꯌꯥꯝ ꯇꯣꯜꯂꯕ
ꯌꯝ ꯇꯣꯜꯂꯦ ꯈꯖꯤꯛ ꯈꯔꯥꯛꯀ ꯇꯣꯟꯕ ꯅꯠꯇꯦ
ꯀꯩꯅꯣ ꯑꯣꯏꯔꯝꯃꯤꯕ ꯐꯤꯕꯝꯁꯤꯕꯨ
ꯐꯤꯕꯝ ꯌꯥꯝ ꯐꯠꯇꯦ ꯅꯆꯦ ꯍꯣꯏ
ꯆꯦꯦꯜ ꯀꯅꯥ ꯋꯥꯏꯟ ꯆꯃꯤ ꯅꯠꯇ꯭ꯔꯕ
ꯀꯥꯒꯤꯦ ꯑꯩꯈꯣꯏꯅꯤꯔꯣ ꯄꯨꯟ ꯄꯨꯟꯅ ꯍꯧꯔꯛ ꯆꯀꯥꯟꯗ ꯆꯥꯛ ꯆꯥꯅ ꯌꯥꯗ꯭ꯔꯀꯥꯟꯗ ꯉꯁꯤꯗꯤꯁꯦ ꯑꯗꯨ ꯊꯣꯡꯁꯦ ꯆꯥꯖꯦ ꯍꯥꯏꯔ ꯑꯗꯨꯃꯥꯏꯅ ꯆꯥꯅꯩꯌꯦ ꯑꯗꯨꯒ ꯊꯕꯛ ꯊꯕꯛ ꯃꯥꯏ ꯃꯥꯏ ꯆꯠꯅꯕꯅꯤꯅ
ꯑꯨꯝ ꯃꯥꯁꯨ ꯆꯤꯟꯕ ꯌꯥꯝ ꯃꯥꯂꯦ
ꯆꯤꯟꯕ꯭ꯔꯥ ꯃꯥꯖꯨ ꯃꯥ ꯃꯌꯨꯝ ꯆꯠꯈꯤ
ꯑꯣ ꯎꯝ ꯍꯌꯦꯡ ꯁꯟꯗꯦꯅꯤꯅ